ꯍꯜꯂꯣ ꯑꯥ ꯇꯨꯝꯃꯕꯣ
ꯅꯪ ꯇꯨꯝꯗ꯭ꯔꯤꯕꯣ
ꯎꯝ
ꯅꯪꯗꯤ ꯇꯨꯝꯃꯕꯣ
ꯍꯣꯏ ꯇꯨꯝꯅꯤꯡꯉꯥꯏ ꯇꯧꯔꯤ ꯀꯔꯤ ꯃꯊꯦꯜ ꯆꯥꯒꯦ
ꯌꯦꯟꯗꯦꯝ ꯆꯥꯌꯦ
ꯌꯦꯟꯗꯦꯝ
ꯍꯣꯏ
ꯍꯥꯎꯕꯅꯦꯗ ꯌꯦꯟꯗꯦꯝꯁꯨ
ꯌꯦꯟꯗꯦꯝꯗꯤ ꯁꯥꯒꯨꯝꯕ ꯍꯥꯞꯂꯗꯤ ꯊꯣꯠꯄꯒꯤꯀꯣ
ꯎꯝ
ꯍꯥꯎꯋꯦ
ꯎꯝ ꯉꯁꯤꯗꯤ ꯀꯩꯀꯩ ꯇꯧꯕꯤꯔꯦ
ꯉꯁꯤ ꯑꯩꯒꯤ ꯄꯣꯠ ꯂꯣꯏꯁꯜꯂꯦ
ꯑꯣꯗ ꯍꯥꯏꯖꯦ ꯀꯔꯤꯅꯣ
ꯐꯅꯦꯛ ꯀꯨꯝꯕ
ꯎꯝ
ꯄꯣꯠ ꯃꯔꯨ ꯑꯣꯏꯕ ꯄꯣꯠ
ꯎꯝ ꯐꯥꯅꯦꯛ ꯁꯥꯕ ꯍꯩꯕ꯭ꯔꯥ ꯅꯪꯕꯨ
ꯍꯥꯏꯌꯥ ꯀ꯭ꯔꯣꯅꯤ
ꯅꯪꯗꯤ
ꯑꯦ ꯑꯩꯗꯤ ꯑꯣꯐꯤꯁ ꯆꯠꯂꯦ ꯑꯃꯨꯛ ꯍꯜꯂꯛꯑꯦ
ꯎꯝ ꯕꯣꯜ ꯌꯦꯡꯉꯣꯏꯗ꯭ꯔꯣ
ꯀꯥꯗꯤ ꯌꯦꯡꯉꯤꯅꯦ ꯌꯦꯡꯉ ꯑꯣꯐꯤꯁ ꯆꯠꯇꯧꯕ ꯑꯃ ꯂꯩꯌꯦ
ꯑꯩꯁꯨ ꯌꯦꯡꯕ ꯌꯥꯏꯅ
ꯎꯝ ꯅꯪꯗ꯭ꯔꯦ ꯎꯝ
ꯀꯅꯥ ꯁꯞꯄꯣꯠꯅꯣ
ꯑꯩꯗꯤ ꯏꯁꯄꯦꯅꯦ
ꯃꯃꯤꯡ ꯍꯥꯏꯔꯅꯣꯍꯦ
ꯑꯥ
ꯑꯩꯗꯤ ꯑꯃꯗꯨ ꯑꯣꯏꯅ ꯇꯧꯕꯤꯔꯒꯦ
ꯍꯥ ꯍꯣꯏ ꯍꯣꯏ
ꯅꯨꯡꯉꯥꯏꯇꯦꯕ ꯀꯣ
ꯎꯝ ꯅꯣꯏꯗꯤ ꯔꯣꯅꯜꯗꯣꯒꯤ ꯐꯦꯟꯅꯤꯅꯦ
ꯅꯠꯇꯦ ꯑꯅꯦꯝꯕꯗꯣ
ꯑꯣ
ꯑꯗꯨꯕꯨ ꯑꯩꯅ ꯁꯥꯎꯅꯤꯡꯕꯒꯤ
ꯐꯥꯏꯅꯦꯜꯗ ꯇꯥꯍꯟꯅꯤꯡꯕ ꯍꯥꯏꯕꯗꯤ ꯐ꯭ꯦꯟꯁ ꯃꯌꯥꯝꯗꯣ ꯌꯥꯝ ꯈꯠꯅꯩꯕꯀꯣ ꯁꯤ ꯃꯔꯝꯗ
ꯎꯝ ꯍꯝ
ꯑꯗꯨꯒꯤ ꯌꯦꯡꯅꯍꯟꯅꯤꯡꯕ ꯐꯥꯏꯅꯦꯜ ꯃꯦꯠꯆꯇꯣ ꯔꯤꯀꯣꯔꯗ ꯊꯨꯒꯥꯏꯍꯟꯅꯤꯡꯉꯦꯕ ꯃꯦꯁꯤꯔꯣꯅ ꯑ ꯑꯅꯤꯗ ꯑꯋꯥꯡꯕꯒ ꯑꯅꯦꯝꯕꯗꯣ ꯃꯕꯅꯤ ꯄꯥꯟꯅꯔꯒ ꯁꯅꯥꯁꯅꯨꯕ ꯑꯗꯨꯒꯤ ꯉꯁꯤ ꯑꯋꯥꯡꯕ ꯅꯨꯄꯥ ꯑꯈꯣꯏꯕꯨ ꯁꯞꯄꯣꯔꯠ ꯇꯧꯒꯦ ꯉꯝꯁꯅꯨ ꯃꯣꯏꯁꯨ
ꯎꯝ
ꯑꯈꯣꯏꯗꯤ ꯉꯝꯈꯔꯦꯅꯀꯣ
ꯎꯝ ꯅꯣꯏꯗꯤ ꯎꯝ ꯃꯣꯏꯗꯤ ꯊꯒꯠꯇꯦꯗ
ꯍꯣꯏ ꯑꯩꯁꯨ ꯊꯥꯖꯕꯗꯤ ꯋꯥꯠꯂꯦ ꯑꯗꯨ ꯑꯣꯏꯔꯁꯨ ꯑꯗꯨꯝ ꯅꯨꯡꯁꯤꯌꯦꯅꯦꯀꯣ ꯃꯥꯁꯨ ꯍꯥꯏꯗꯤ ꯐꯥꯎꯕ ꯃꯤ ꯑꯣꯏꯔꯝ ꯃꯒ ꯂꯣꯏꯔꯝꯗꯥꯏꯗ ꯑꯃꯨꯛꯀ ꯃꯥꯒꯤ ꯃꯤꯡ ꯐꯥꯎꯗꯕꯗ ꯅꯨꯡꯉꯥꯏꯇꯦꯗ
ꯎꯝ ꯊꯥꯏꯅꯗꯤ ꯐꯖꯅꯁꯟꯅꯦꯍꯦ
ꯑꯗꯨꯅꯦ ꯁꯨꯝ ꯂꯣꯏꯔꯝꯗꯥꯏꯁꯨ ꯃꯥꯒꯤ ꯔꯦꯀꯣꯔꯗꯇꯨ ꯃꯥꯡꯍꯟꯅꯤꯡꯗꯦ ꯍꯥꯏꯕ
ꯎꯝ
ꯍꯧꯖꯤꯛ ꯀꯔꯤ ꯀꯔꯤꯅꯣ ꯍꯥꯏꯕ ꯑꯉꯥꯡ ꯃꯆꯥ ꯈꯣꯏ ꯃꯌꯥꯝꯗꯨꯗꯤ ꯃꯇꯝ ꯌꯥꯝ ꯂꯩꯔꯤꯑꯦꯕ ꯃꯣꯏꯒꯤꯗꯤꯀꯣ
ꯎꯝ ꯑꯍꯟ ꯑꯣꯏꯕꯒꯤꯅꯦ ꯃꯥꯗꯣ
ꯑꯗꯨꯅꯤꯗ ꯑꯍꯥꯟ ꯑꯣꯏꯔꯁꯨ ꯍꯥꯟꯅꯒꯤ ꯔꯤꯀꯣꯔꯠꯀ ꯍꯧꯖꯤꯛꯀꯤ ꯑꯉꯥꯡꯁꯤꯡꯅ ꯑꯃꯨꯛꯀ ꯔꯤꯀꯣꯔꯠ ꯇꯨ ꯃꯣꯏꯅꯗꯤ ꯑꯃꯨꯛꯀ ꯌꯥꯝ ꯍꯦꯜꯂꯦꯗꯅ
ꯎꯝ ꯅꯪꯗꯤ ꯀꯣꯏꯅꯕ ꯂꯩꯇ꯭ꯔꯣ
ꯂꯩꯇꯦ
ꯂꯩꯇꯦ
ꯑ
ꯎꯝ ꯏꯕꯥꯅꯤ ꯀꯣꯏꯅꯔꯁꯦꯀꯣ
ꯑꯁꯤꯗ ꯀꯣꯏꯔꯁꯦꯀꯣ
ꯌꯥꯗ꯭ꯔꯣ
ꯌꯥꯏꯅꯦ ꯀꯩꯅꯣ
ꯎꯝ ꯑꯗꯨꯅꯦ ꯑꯦꯠꯁꯤꯔꯥ
ꯎꯝ ꯍꯥꯏ ꯍꯥ
ꯌꯥꯝ ꯋꯥꯔꯕ꯭ꯔꯣ
ꯋꯥꯔꯦ ꯋꯥꯔꯦ ꯋꯥꯔꯦ
ꯀꯔꯤ ꯍꯦꯟꯖꯥꯡ ꯆꯥꯒꯦ
ꯉꯁꯤꯗꯤ ꯎꯁꯣꯏ ꯆꯥꯔꯦ
ꯅꯣꯏꯔꯣꯝꯗꯥ ꯈꯨꯟ ꯑꯃ ꯂꯩꯔꯤꯀꯣ ꯀꯔꯤ ꯒꯟꯁꯥꯡ ꯆꯥꯕ꯭ꯔꯣ ꯍꯥꯏꯒꯟꯕ ꯑꯃ ꯂꯩꯕꯅꯤ
ꯏꯁ ꯀꯥꯅꯅꯣ
ꯈꯨꯟ ꯑꯃ ꯀꯣꯟꯅ ꯍꯥꯏꯕꯤꯒꯦ ꯍꯧꯖꯤꯛꯇꯤ ꯈꯨꯟ ꯍꯥꯏꯕ ꯌꯥꯗꯦꯗꯅ
ꯑꯥ
ꯃꯤ ꯑꯃꯈꯛ ꯅꯠꯇꯦꯕ ꯃꯣꯏ ꯑꯌꯥꯝꯕ ꯃꯤꯅ ꯁꯨꯃꯥꯏꯅ ꯍꯥꯏꯅꯕ ꯀꯔꯤ ꯍꯦꯟꯖꯥꯡ ꯍꯥꯏꯗꯤ ꯀꯔꯤ ꯍꯦꯟꯖꯥꯡ ꯀꯔꯤ ꯑꯦꯟꯁꯥꯡ ꯂꯩꯗꯅ ꯑꯃꯗꯤ ꯀꯔꯤ ꯒꯟꯁꯥꯡ ꯍꯥꯏꯕ
ꯍꯥꯥ
ꯀꯔꯤ ꯒꯟꯁꯥꯡ ꯆꯥꯕ꯭ꯔꯣ ꯍꯥꯏꯒꯠꯂꯦꯕ
ꯎꯝ ꯑꯥ
ꯑꯩꯗꯤ ꯃꯣꯏꯒꯤ ꯋꯥꯔꯥ ꯑꯗꯨꯝ ꯈꯟꯕ
ꯎꯝ
ꯃꯤ ꯑꯃꯈꯛ ꯉꯥꯡꯕ ꯑꯣꯏꯔꯗꯤ ꯐꯕ ꯑꯌꯥꯝꯕ ꯑꯗꯨꯝ ꯉꯥꯡꯕꯅꯤ ꯅꯪ ꯇꯤꯟꯅꯕ ꯂꯩꯔꯗꯤ ꯆꯨꯝꯊꯣꯛꯍꯜꯂꯣ
ꯍꯤꯁ
ꯆꯨꯝ ꯊꯣꯛꯑꯣ
ꯎꯝ
ꯕꯣꯜ ꯁꯥꯅꯕꯈꯣꯏꯁꯦ ꯄꯪꯀꯞ‌ ꯀꯞꯄꯦ ꯁꯥꯎꯅꯤꯡꯉꯦ ꯑꯩ
ꯍꯣꯔꯦꯟꯁꯨ ꯑꯃꯨꯛ ꯑꯃꯗꯣ ꯀꯥꯞꯇꯣꯏꯔꯥ ꯑꯩ ꯌꯦꯡꯅꯤꯡꯗꯦ
ꯅꯦ ꯏꯁ
ꯉꯝꯕ꯭ꯔꯥ ꯉꯝꯗꯕ꯭ꯔꯥ ꯄꯪꯀꯥꯞ ꯀꯥꯞꯇꯦ ꯃꯣꯏ ꯀꯥꯞꯄꯗꯣ ꯎꯔꯒ ꯑꯈꯣꯏꯁꯨ ꯅꯨꯡꯉꯥꯏꯇꯦꯗꯅ ꯈꯥꯡꯉꯣ ꯍꯥꯏꯕ
ꯎꯝ
ꯑꯃꯗꯨꯁꯨ ꯉꯔꯥꯡ ꯐꯖꯅ ꯀꯥꯞꯄꯦ ꯅꯨꯡꯉꯥꯏꯇꯦ
ꯁꯤ ꯀꯅꯥꯅꯣ
ꯉꯝꯗꯕꯗꯨ ꯈꯣꯏꯗꯣ
ꯍꯣꯏ
ꯅꯨꯡꯉꯥꯏꯇꯦꯕ ꯑꯗꯨꯒꯥ ꯑꯃꯨꯛꯇꯥ ꯉꯁꯤ ꯑꯃꯨꯛ ꯀꯞꯀꯗꯧꯕ ꯑꯣꯏꯔꯗꯤ ꯌꯦꯡꯅꯤꯡꯗꯕ
ꯀꯥꯟꯅꯗꯕꯅ ꯋꯥꯈꯜ ꯋꯥꯍꯜꯂꯦ
ꯎꯝ
ꯊꯃꯣꯏ ꯁꯣꯛꯍꯜꯂꯦ
ꯍꯦ ꯃꯥꯅꯦ ꯃꯥꯅꯦ
ꯑꯗꯨꯗꯤ ꯌꯦꯡꯗꯕ ꯇꯥꯕ ꯑꯗꯨꯕꯨ ꯃꯔꯨꯞ ꯈꯣꯏ ꯌꯥꯎꯕꯅꯤꯅ ꯏꯁꯨꯝ
ꯇꯟꯕ ꯑꯗꯨꯕꯨ ꯑꯩ ꯌꯨꯝꯗ ꯂꯩꯔꯤꯉꯩꯗꯗꯤ ꯑꯩ ꯀꯔꯤꯁꯨ ꯌꯦꯡꯗꯦꯗ ꯑꯗꯨꯝ ꯑꯩ ꯏꯁꯀꯤꯞ ꯇꯧꯋꯦ
ꯎꯝ
ꯅꯨꯡꯉꯥꯏꯔꯣꯏꯗꯕꯗꯣ ꯌꯦꯡꯉꯒ ꯑꯗꯨꯒꯤꯗꯃꯛ ꯈꯜꯂꯒ ꯏꯊꯥꯟꯗ ꯈꯥꯡꯕ ꯑ ꯑꯩꯗꯤ ꯆꯤꯀꯟ ꯍꯥꯔꯠ ꯑꯣꯏꯌꯦꯕꯀꯣ ꯋꯈꯜꯁꯦ ꯑꯗꯨꯒꯤ ꯀꯔꯤꯁꯨ ꯇꯧꯕ ꯌꯥꯗꯦ
ꯐꯔꯦ ꯐꯔꯦ ꯑꯄꯦ ꯅꯪ ꯅꯆꯤꯟ ꯅꯅꯥꯎ ꯀꯌꯥꯅꯣ
ꯏꯆꯤꯜ ꯏꯅꯥꯎ ꯑꯁꯤꯗ ꯍꯥꯏꯕ ꯌꯥꯕ꯭ꯔꯣ
ꯌꯥꯏꯗ
ꯃꯤ ꯈꯔꯗꯤ ꯌꯥꯌꯦ ꯌꯥꯗꯦ ꯌꯥꯏ ꯑꯩꯈꯣꯏ ꯅꯨꯄꯤ ꯉꯥꯛꯇ ꯇꯔꯨꯛꯅꯦ
ꯅꯨꯄꯤ ꯉꯥꯛꯇ ꯇꯔꯨꯛ
ꯍꯣꯏ
ꯅꯨꯄꯥ ꯑꯃꯐꯥꯎ ꯂꯩꯇ꯭ꯔꯕꯣ
ꯅꯨꯄꯥ ꯑꯃꯥ ꯐꯥꯎ ꯂꯩꯇꯕ ꯅꯨꯄꯕꯨ ꯀꯔꯤ ꯀꯅꯥꯗꯨꯏꯅꯣ ꯑꯩꯅ ꯁꯦꯀꯦꯟ ꯑꯩꯒꯤ ꯃꯈꯥ ꯑꯩꯒꯤ ꯃꯈꯥꯗ ꯃꯔꯤ ꯂꯩ ꯑꯩꯒꯤ ꯃꯊꯛꯇ ꯑꯃ
ꯎꯝ ꯑꯁꯥ ꯑꯠꯁꯥ ꯑꫭꯏꯁꯨ ꯌꯥꯝꯃꯤꯗ
ꯀꯌꯥ ꯎ
ꯑꯩꯈꯣꯏꯅ ꯇ꯭ꯔꯦꯠ ꯑꯣꯏꯕ ꯑꯗꯨꯒ ꯅꯨꯄꯥ ꯃꯉꯥ ꯅꯨꯄꯤ ꯑꯅꯤ ꯌꯨꯝ ꯄꯥꯟ ꯅꯥꯈ꯭ꯔꯦꯗ
ꯎꯝ ꯅꯣꯏꯅ ꯅꯨꯄꯥꯝꯃ ꯌꯥꯝꯕꯀꯣ
ꯎꯝ ꯏꯌꯦꯕꯁꯨ ꯄꯪꯈ꯭ꯔꯦ ꯏꯆꯦꯁꯨ ꯄꯥꯡꯈ꯭ꯔꯦ ꯑꯗꯨꯒ ꯑꯩꯒꯤ ꯏꯅꯥꯎꯅꯨꯄꯤꯁꯨ ꯄꯥꯡꯈ꯭ꯔꯦ
ꯎꯝ ꯅꯨꯄꯥ ꯌꯥꯝꯃꯤꯀꯣ
ꯎꯝ
ꯐꯩꯌꯦꯒ ꯌꯥꯝꯗꯤꯀꯣ
ꯎꯝ ꯑꯃ ꯑꯃꯂꯣꯝꯗ ꯅꯨꯡꯉꯥꯏꯕꯅꯦ
ꯎꯝ ꯅꯨꯡꯉꯥꯏꯗ ꯑꯈꯣꯏꯗꯤ
ꯎꯝ
ꯋꯥꯔꯦ ꯍꯥꯏ ꯉꯁꯤꯗꯤ ꯐꯖꯅ ꯇꯨꯝꯅꯤꯡꯉꯦ
ꯑꯩꯒꯤꯅꯣ
ꯉꯔꯥꯡꯁꯨ ꯃꯤꯒꯤ ꯌꯨꯝꯗ ꯇꯨꯝꯕ ꯆꯠꯂꯦ ꯑꯃꯨꯛ ꯉꯁꯤꯁꯨ ꯃꯤꯒꯤ ꯌꯨꯝꯗ ꯇꯨꯝꯕ ꯆꯠꯂꯦ ꯑꯩꯒꯤ ꯐꯝꯃꯨꯡꯗ ꯅꯠꯇꯞꯅꯤꯅ
ꯄꯦꯟꯅ ꯇꯨꯝꯕ ꯐꯝꯇꯦ
ꯑꯦ ꯀꯩꯒꯤ
ꯑꯗꯨ ꯃ ꯒꯌꯥꯟ ꯇꯗꯕ
ꯅꯨꯄꯤ ꯅꯨꯄꯤꯅꯕꯨ ꯑꯗꯨꯝ ꯄꯨꯡꯇꯨꯝ ꯇꯨꯝꯕ ꯌꯥꯕ꯭ꯔꯅꯦ
ꯍꯧꯖꯤꯛ ꯃꯇꯝ ꯌꯥꯗ꯭ꯔꯕꯒꯤꯅꯦ ꯃꯇꯝ ꯏꯔꯥꯡ ꯐꯠꯇꯦꯗꯅ
ꯎꯝ
ꯌꯨꯝꯗꯁꯨ ꯑꯗꯨꯝ ꯂꯩꯕꯗꯣ ꯌꯥꯗꯕ
ꯎꯝ ꯎꯝ ꯅꯃꯥꯟꯅꯕꯤꯒꯤ ꯌꯨꯝꯗꯗ꯭ꯔꯣ
ꯑ
ꯎꯝ ꯃꯣꯏꯗꯤ ꯇꯨꯝꯈ꯭ꯔꯕꯣ
ꯇꯨꯝꯗꯔꯤ ꯕꯣꯜ ꯌꯦꯛꯕ ꯉꯥꯏꯔꯤ
ꯅꯪꯅ ꯅꯪꯅ ꯀꯥꯏꯗ ꯂꯩꯏꯕ ꯑꯗꯨꯗꯤ
ꯃꯄꯥꯟꯗ ꯂꯩꯕ
ꯑꯣ ꯆꯠꯆ
ꯑꯁꯤ ꯇꯛꯈ꯭ꯔꯗꯤ ꯍꯌꯦꯡ ꯑꯃꯨꯛ ꯉꯥꯡꯅꯔꯁꯤ ꯀꯣ
ꯑꯃꯨꯛ ꯀꯣꯜ ꯇꯣꯒꯗꯧꯅꯦ ꯀꯩꯅꯣ
ꯇꯨꯝꯅꯤꯛ ꯈꯔꯕ ꯑꯩꯗꯣ
ꯎꯝ ꯇꯨꯝꯕ ꯌꯥꯗꯦ
ꯃꯥꯏꯅ ꯃꯊꯥꯟꯗ ꯇꯠꯈꯥꯗꯨꯅꯤ
ꯎꯝ ꯇꯠꯂꯁꯨ ꯑꯃꯨꯛ ꯀꯣꯜ ꯇꯔꯛꯄ ꯌꯥꯏꯅ
ꯍꯌꯦꯟꯁꯨ ꯌꯥꯏꯅ ꯑꯗꯣ
ꯎꯝ ꯍꯌꯦꯡꯁꯨ ꯌꯥꯏ
ꯍꯌꯦꯡ ꯇꯧꯔꯁꯦ
ꯑꯩꯅ ꯑꯩꯅ ꯉꯁꯤ ꯇꯧꯝꯅꯤꯡꯕ
ꯑꯩꯅ ꯉꯥꯁꯤ ꯇꯨꯝꯅꯤꯡꯕ ꯃꯅꯨꯡꯗꯗꯤ ꯂꯥꯡꯕꯅꯤꯅ ꯇꯧꯕ ꯌꯥꯗꯦꯗꯅ ꯌꯨꯝꯗꯗꯤ ꯏꯊꯟꯗ ꯇꯨꯝꯕꯒꯤ ꯇꯧꯕ ꯅꯨꯡꯉꯥꯏ ꯍꯧꯖꯤꯛꯇꯤ ꯑꯗꯨꯕꯨ ꯏꯔꯥꯡ ꯐꯠꯇꯕꯅꯤꯅ ꯑꯗꯨ ꯇꯨꯝꯕ ꯐꯪꯗ꯭ꯔꯦ
ꯑꯣ
ꯑꯗꯨꯒꯤ ꯕꯦꯔꯥꯅꯤ
ꯍꯣꯏ ꯃꯥꯅꯦ ꯃꯥꯅꯦ
ꯎꯝ